ꯎꯝ
ꯑꯩꯌꯥ ꯀꯩꯗꯧꯔꯤꯒꯦ
ꯀꯩꯗꯧꯅꯦ ꯀ꯭ꯂꯥꯁ ꯑꯃ ꯆꯪꯉꯨꯔꯦ ꯍꯜꯂꯛꯑꯦ
ꯀꯥꯏ ꯆꯪꯉꯤ ꯍꯥꯏꯕꯅꯣ ꯅꯪꯗꯣ
ꯍꯥ
ꯀꯩ ꯍꯥꯏꯕꯅꯣ
ꯀ꯭ꯂꯥꯁ ꯆꯪꯕꯅꯦ
ꯀ꯭ꯂꯥꯁ
ꯎꯝ
ꯍꯨꯡ꯫
ꯀ꯭ꯂꯥꯁ ꯑꯃ ꯂꯣꯏꯔꯦ ꯑꯗꯨ ꯑꯩꯠ ꯑꯣ ꯀ꯭ꯂꯣꯛꯇ ꯀ꯭ꯂꯥꯁ ꯑꯃ ꯂꯩꯔꯅꯤ꯫
ꯌꯥꯏꯅꯦ ꯑꯣꯟꯂꯥꯏꯟꯗ ꯂꯧꯕ꯭ꯔꯥ ꯎꯝ ꯍꯧꯒꯠꯇ꯭ꯔꯤ꯫
ꯌꯥꯝ ꯉꯟꯂꯤꯅ꯫
ꯑꯍꯥ꯫ ꯋꯥꯕ ꯉꯔꯥꯡ ꯊꯦꯡꯅ ꯇꯨꯝꯕꯒꯤ꯫
ꯉꯥꯡ ꯀꯥꯢ ꯆꯜꯂꯨꯕ꯫
ꯎꯝ ꯆꯠꯇꯦꯗ ꯁꯨꯝ꯫
ꯇꯨꯝꯊꯕ ꯌꯥꯗꯕ ꯉꯔꯥꯡꯗꯣ꯫
ꯀꯥꯢ ꯆꯜꯂꯨꯕ ꯅꯣꯕ꯫
ꯀꯩꯝꯇ ꯆꯠꯇꯦꯗ꯫
ꯑꯗꯨꯒ ꯀꯔꯤꯒꯤ꯫
ꯑꯗ ꯇꯨꯝꯕꯗꯨ ꯌꯥꯗꯕ꯫
ꯑꯗꯨ ꯀꯔꯤ ꯋꯥꯢꯅꯣꯕ꯫
ꯂꯧ ꯆꯠꯄꯒꯤ꯫
ꯂꯧ ꯆꯄꯒꯤ꯫
ꯎꯝ꯫ ꯑꯣꯍꯣ꯫
ꯁꯇꯤꯜ ꯂꯥꯛꯑꯕ꯫
ꯎꯝ ꯌꯥꯝ ꯂꯥꯡꯉꯦꯅ꯫
ꯀꯔꯤ꯫
ꯅꯪ ꯊꯕꯛ ꯂꯩꯌꯦꯕ ꯑꯃꯨꯛꯀ꯫
ꯊꯕꯛ ꯂꯩꯇꯦ ꯀ꯭ꯂꯥꯁ ꯑ ꯀ꯭ꯂꯥꯁ ꯑꯦꯠꯁꯦ ꯄꯨꯡ ꯑꯦꯠꯇ ꯀ꯭ꯂꯥꯁ ꯆꯪꯗꯣꯏꯅꯦ꯫ ꯍꯧꯖꯤꯛꯄꯨꯗꯤ ꯃꯣꯏ ꯑꯉꯥꯡꯁꯤꯡꯗꯨ ꯀꯣ ꯆꯥ ꯊꯛꯄ ꯃꯇꯝꯅꯦꯕ꯫
ꯅꯪ ꯑꯣꯖꯥ ꯇꯧꯕ꯭ꯔꯥ꯫
ꯑꯣ꯫
ꯌꯥꯏꯅꯦ꯫ ꯑꯦ ꯑꯗꯨ ꯑꯣꯏꯗꯤ ꯒꯨꯗ ꯃꯣꯔꯅꯤꯡ ꯃꯤꯁ꯫
ꯂꯍꯧꯊꯦꯡ꯫
ꯑ
ꯎꯝ ꯑꯩꯒꯤ ꯃꯤꯁ ꯅꯨꯡꯁꯤꯕꯤ ꯑꯦ
ꯖꯤꯅꯥ
ꯅꯥꯪꯗꯣ
ꯗꯥꯗꯥ ꯂꯩꯕ꯭ꯔꯥ ꯍꯥ ꯀꯩꯗꯧꯔꯕ
ꯎꯝ ꯀꯔꯤꯁꯨ ꯇꯥꯎꯗꯦ ꯗꯥ
ꯃꯁꯤꯗꯤ ꯀꯔꯏ ꯁꯅ
ꯂ ꯆꯦꯠꯇꯧ ꯃꯥꯂꯦ
ꯅꯣꯡ ꯆꯨꯗꯕ꯭ꯔꯥ
ꯅꯣꯡ ꯉꯔꯥꯡꯗꯒꯤ ꯂꯦꯞꯇꯦ ꯆꯨꯕꯗꯣ ꯑꯗꯨꯝ ꯆꯨꯔꯒ ꯂꯩꯌꯦ
ꯎꯝ ꯑꯩꯈꯣꯏꯗ ꯉꯔꯥꯡꯗꯒꯤ ꯅꯣꯡ ꯆꯨꯕꯗꯁꯨ ꯂꯦꯞ ꯂꯦꯞ ꯇꯦꯝꯣ ꯍꯧꯖꯤꯛꯐꯥꯎ ꯁꯨꯔ ꯂꯥꯛꯑꯦ ꯀꯔꯤ ꯅꯨꯃꯤꯗ ꯈꯪꯗꯦ
ꯅꯣꯡ ꯄ꯭ꯔꯤꯊꯤꯕꯤꯒꯤ ꯅꯣꯡ ꯆꯨꯕ ꯅꯨꯃꯤꯠꯅꯤ ꯉꯔꯥꯡꯗꯣ
ꯍꯧꯖꯤꯛ ꯐꯥꯎ ꯍꯧꯁꯨꯅꯣꯡ ꯀꯦꯗ
ꯎꯝ ꯀꯩꯒꯤꯅꯣꯕ ꯑꯌꯨꯛꯇꯛ ꯅꯣꯏ ꯀ꯭ꯂꯥꯁ ꯇꯧꯔꯤꯗꯣ
ꯑꯩꯈꯣꯏ ꯗꯤ ꯅꯣꯚꯦꯗꯤꯌꯥꯒ ꯀꯩꯅꯣꯅꯦ ꯁꯥꯏꯅꯤꯛꯅꯦ ꯀꯣꯆꯤꯡ ꯁꯦꯟꯇꯔꯅꯦ
ꯑꯣ ꯀꯣꯆꯤꯡ ꯁꯦꯟꯇꯔꯒꯤ ꯑꯣꯏꯕ꯭ꯔꯥ ꯌꯥꯏꯅꯦ ꯃꯤꯇ ꯂꯩꯔꯤ ꯀ ꯌꯥꯝ ꯍꯩ ꯃꯥꯜꯂꯦꯍꯦ
ꯍꯥꯏꯇꯦꯔ ꯊꯦꯡꯀ ꯌꯨ
ꯀ꯭ꯂꯥꯁ ꯀꯌꯥ ꯐꯥꯎ ꯇꯝꯕ꯭ꯔꯥ ꯅꯪꯅ
ꯀ꯭ꯂꯥꯁ ꯇꯨꯗꯒꯤ ꯀ꯭ꯂꯥꯁ ꯅꯥꯏꯟ ꯐꯥꯎꯕ ꯂꯩꯌꯦꯕꯀꯣ ꯑꯗꯨꯒ ꯑꯩꯈꯣꯏꯗ ꯁꯦꯛꯁꯟ ꯋꯥꯏꯁꯇ ꯈꯥꯏꯗꯣꯛꯑꯦꯕ
ꯑꯣ
ꯁꯦꯛꯁꯟ ꯑꯦ ꯕꯤ ꯁꯤ ꯗꯤ ꯍꯥꯏꯅ
ꯂꯞꯁꯪꯕ꯭ꯔꯥ
ꯄꯨꯂꯞ ꯆꯪꯗꯦꯅ ꯑꯩꯈꯣꯏꯗꯤ ꯑꯩꯈꯣꯏꯅ ꯑꯃꯨꯛ ꯋꯥꯔꯦꯟꯁꯨ ꯑꯣꯏꯕꯅꯤꯅꯀꯣ
ꯑꯣ
ꯑꯣꯔꯗ꯭ꯔꯤꯡꯒ ꯑꯣꯖꯥ ꯑꯅꯤ ꯄꯥꯟꯅꯔꯛꯄ ꯃꯇꯝꯗ ꯑꯩꯈꯣꯏꯗꯗꯤ ꯑꯩꯈꯣꯏꯗꯗꯤ ꯍꯦꯚ ꯀ꯭ꯂꯥꯁ ꯄꯤꯗꯦꯕ ꯍꯥꯏꯗꯤ ꯑꯅꯤꯃꯛ ꯀꯩꯅꯣ ꯇꯧꯕꯅꯤꯅ
ꯑꯣꯝ ꯀꯌꯥꯃꯨꯛ ꯌꯥꯝꯒꯦ ꯁꯇ꯭ꯔꯥꯗ
ꯋꯥꯟ ꯇ꯭ꯋꯦꯟꯇꯤ ꯐꯥꯏꯚ ꯠ ꯔ ꯁꯒ
ꯎꯝ ꯑ ꯑꯗꯨ ꯑꯣꯏꯔꯗꯤ ꯅꯪꯗꯤ ꯑꯉꯥꯡꯁꯦ ꯂꯩꯅꯕ ꯌꯥꯝ ꯍꯩꯔꯝꯗꯧ ꯃꯥꯜꯂꯦꯕꯨ
ꯎ ꯍꯥꯁ
ꯑꯩ ꯑꯉꯥꯡꯁꯨ ꯇꯝꯍꯟꯁꯤꯔꯀꯥꯟꯗꯤꯍꯦ
ꯈ ꯑ ꯀꯌꯥ ꯁꯗ ꯀꯌꯥ
ꯍꯥꯥ
ꯑ ꯀꯥꯏꯁꯨꯋꯥꯒꯗ
ꯄꯤꯆꯗ꯭ꯔꯦꯦꯍꯦ
ꯍꯥꯏꯥꯏꯗꯤ ꯌꯥꯝ ꯅꯨꯄꯤꯈꯦꯕ ꯈꯅ
ꯅꯪ ꯭ꯔꯦꯛꯦꯛꯐꯥꯁ ꯍꯅ ꯆ
ꯅ ꯀꯩꯅꯣ ꯁꯥꯕꯅꯦꯗ ꯀꯔꯤ ꯂꯩꯕꯥꯛ ꯈ꯭ꯋꯥꯏ ꯃꯔꯨꯗꯣ
ꯑꯍꯥꯑ
ꯑꯗꯅꯦꯗ ꯍꯥꯎ ꯇ ꯀꯔꯤꯔꯥ
ꯑꯈꯣꯏ ꯆꯥꯕ ꯀꯥꯟꯗ ꯀꯟꯀꯟ ꯂꯥꯎꯗꯦꯕ
ꯎꯝ
ꯌꯥꯝꯁꯨ ꯌꯥꯝꯇꯦ ꯃꯣꯏꯅ ꯍꯥꯟꯕꯗꯣ ꯑꯝ ꯕꯣꯜ ꯌꯦꯡꯕ꯭ꯔꯥ
ꯉꯔꯥꯡ ꯕꯣꯜ ꯂꯩꯁꯨ ꯂꯥꯇꯅꯥ
ꯅꯥꯍꯟ
ꯑꯣ ꯑꯣ ꯅꯍꯥꯟ ꯌꯦꯡꯗ꯭ꯔꯦ ꯑꯩ ꯇꯨꯝꯅꯤꯡ ꯃꯟꯕꯒꯤ
ꯃꯥꯜꯂꯤꯞ
ꯎꯝ ꯑꯩ ꯑꯗꯨꯝ ꯌꯦꯡꯂꯛꯄꯅꯦꯕ ꯅꯨꯡꯇꯤꯒꯤꯀꯣ ꯑꯥꯔꯖꯦꯟꯇꯤꯅꯥꯕꯨ ꯁꯞꯄꯣꯔꯠ ꯇꯧꯕꯅꯦꯕ ꯑꯩꯗꯣ
ꯎꯝ
ꯑꯗꯨ ꯅꯨꯃꯤꯠꯇꯤꯑꯦꯂꯥꯔꯝ ꯊꯥꯔꯁꯨ ꯍꯧꯒꯠꯄ ꯉꯝꯗꯕꯅꯤꯅꯦ
ꯑꯩꯗꯤ ꯌꯦꯡꯉꯒ ꯑꯗꯨꯏ ꯅꯨꯃꯤꯠꯇ ꯄꯨꯡ ꯇꯨꯝꯗꯔꯦ ꯑꯗꯨꯝ
ꯑꯥ
ꯑꯗꯨ ꯉꯔꯥꯡ ꯑꯥꯐꯇꯔꯅꯨꯟ ꯐꯖꯅ ꯇꯨꯝꯊꯔꯥ ꯑꯗꯨ ꯑꯍꯤꯡ ꯇꯨꯝꯕ ꯌꯥꯗ꯭ꯔꯦ ꯉꯔꯥꯡ ꯗꯥꯡꯁꯨ
ꯅꯨꯡꯊꯤꯟꯗ ꯇꯨꯝꯕꯗꯨꯗꯤ ꯍꯛꯆꯥꯡ ꯌꯥꯝ ꯁꯣꯛꯄꯅꯦ
ꯎꯝ
ꯅꯨꯃꯤꯗꯥꯡꯗꯒ ꯑꯌꯨꯛ ꯄꯨꯡ ꯑ ꯑꯅꯤ ꯑꯍꯨꯝ ꯃꯔꯤ ꯑꯗꯨꯗꯅꯦꯕ ꯇꯨꯝꯕꯁꯦ ꯅꯨꯡꯉꯥꯏꯕꯗꯣ
ꯎꯝ ꯉꯔꯥꯡꯗꯥꯡꯁꯨ ꯇꯨꯝꯕ ꯌꯥꯗ꯭ꯔꯦꯗ ꯑꯗꯨꯝ ꯊꯦꯡꯉꯦ ꯄꯨꯡ ꯃꯥꯔꯣ ꯄꯨꯡ ꯑꯃ ꯑꯅꯤ ꯑꯗꯨꯋꯥꯏ ꯇꯨꯝꯃꯦ
ꯑꯁ ꯑꯩꯒꯤ ꯍꯛꯆꯥꯡꯁꯤꯅ ꯂꯣꯏꯅ ꯅꯥꯔꯦ
ꯂꯧ ꯀꯨꯝꯕꯒꯤ ꯑꯣꯏꯔꯝꯅꯦ
ꯎꯝ
ꯐꯧ ꯔꯤꯡꯕ ꯂꯣꯏꯔꯦ
ꯑꯈꯣꯏꯗꯤ ꯐꯧ ꯑꯝꯇ ꯂꯤꯡꯗꯦ
ꯐꯨꯟꯕ꯭ꯔꯥ
ꯍꯣꯏ ꯍꯧꯢꯗꯤꯗ ꯊꯝꯃꯒ ꯍꯨꯟꯕꯅꯦ ꯌꯥꯝ ꯊꯦꯡꯒ꯭ꯔꯦꯀꯣ ꯍꯟꯗꯛꯁꯦ ꯑꯁ ꯑꯗꯨ ꯑꯝꯍꯥꯟꯅꯤꯅ ꯑꯗꯨꯕꯨ ꯂꯧ ꯂꯤꯡꯕꯗꯅ ꯑꯃꯨꯛ ꯂꯧꯈꯣꯟ ꯁꯦꯝꯃꯅꯤ
ꯑꯗꯨꯒ ꯂꯧꯈꯣꯟ ꯐꯩꯒꯅꯤ ꯑꯗꯨꯒ ꯑꯣ ꯂꯤꯡꯒꯅꯤꯕꯀꯣ ꯑꯗꯨ ꯍꯌꯦꯡꯋꯥꯏꯗꯤ ꯂꯧ ꯄꯦꯡꯕꯗꯤ ꯄꯦꯡꯉꯔꯣꯏꯕ
ꯎꯝ
ꯍꯥꯏꯕꯗꯤ ꯐꯧꯗꯨꯅ ꯑꯗꯨꯝ ꯋꯥꯡꯅ ꯍꯧꯈ꯭ꯔꯗꯤ ꯅꯥꯄꯤ ꯃꯌꯥꯝꯗꯤ ꯃꯆꯥ ꯃꯆꯥꯅꯤꯅꯀꯣ
ꯎꯝ
ꯑꯗꯨꯅ ꯐꯕ ꯑꯃꯔꯣꯝꯗ ꯑꯗꯨꯕꯨ ꯑ ꯁꯤ ꯄꯟꯐꯦꯟ ꯐꯧ ꯍꯨꯟꯕꯗꯨꯅꯗꯤ ꯃꯔꯨꯅ ꯍꯨꯟꯕꯅꯤꯅ ꯍꯌꯦꯡꯋꯥꯏꯄꯦꯡꯗ꯭ꯔꯥꯗꯤ ꯌꯥꯔꯣꯏꯕ
ꯎꯝ
ꯄꯣꯠꯊꯣꯛꯇꯤ ꯂꯧ ꯂꯣꯛꯀꯨꯝꯗꯗꯤ ꯄꯟꯊꯦꯜ ꯍꯟꯕꯅꯦ ꯄꯣꯊꯧ ꯌꯥꯝꯃꯦ
ꯎꯝ
ꯍꯥꯏꯕꯗꯤ ꯂꯧꯅꯤꯡꯕꯗꯨꯗꯤ ꯀꯩꯅꯣꯅꯤꯗꯅ ꯌꯥꯝꯅ ꯀꯨꯝ ꯗꯦꯕ ꯀꯣ
ꯎꯝ
ꯂꯝꯝꯐꯦꯟꯗꯤ ꯂꯧꯅꯤꯡꯤꯡꯕꯒꯤ ꯃꯐꯝꯗ ꯑꯅꯤ ꯑꯍꯨꯝ ꯊꯥꯗꯕ ꯌꯥꯔꯦꯕ ꯑꯃꯨꯛ
ꯎꯝ
ꯑ
ꯅꯣꯏꯗꯤ ꯑꯅꯝꯕ ꯂꯧ ꯂꯤꯡꯕꯁꯨ ꯅꯨꯄꯥꯅ ꯑꯅꯝꯕ ꯂꯤꯡꯅꯇ꯭ꯔꯥ
ꯑꯩꯈꯣꯏ ꯈꯪꯗꯦ ꯑꯉꯥꯡ ꯑꯣꯏꯔꯤꯉꯩꯗꯤ ꯈꯔ ꯂꯤꯡꯉꯝꯃꯦ ꯑꯗꯨꯗ ꯅꯨꯄꯥꯅ ꯂꯤꯡꯉ ꯄꯥꯥꯁ ꯅꯨꯄꯤꯁꯨ ꯂꫭꯏꯅ ꯈꯜꯂ‌ꯦꯗ
ꯑꯗꯨ ꯑꯩꯅ ꯊꯦꯡꯅꯄ ꯅꯨꯄꯥꯅ ꯑꯅꯝꯕ ꯂꯤꯡꯕ ꯃꯥꯜꯂꯦ ꯂꯧꯅꯤꯡꯕꯁꯤ
ꯎꯝ ꯅꯨꯄꯥꯅ ꯂꯣꯏꯅ ꯀꯟꯕꯅꯤꯗ ꯆꯥꯛꯅꯤꯊꯥꯟ ꯊꯣꯡꯕꯁꯨ ꯅꯨꯄꯥꯔꯥ ꯍꯥꯎꯋꯩ ꯊꯣꯡꯕꯗꯣ ꯑꯗꯨꯝ ꯃꯣꯏ ꯇꯟꯕꯒꯤꯅꯦ ꯍꯥ ꯇꯥꯕ꯭ꯔꯣ
ꯇ
ꯅꯨꯄꯥꯅ ꯂꯣꯏꯅ ꯐꯩꯌꯦꯕ
ꯑꯗꯅ
ꯑꯗꯨꯕꯨ ꯅꯨꯄꯥ ꯍꯥꯏꯁꯤꯗꯤ ꯈꯔ ꯇꯟꯒꯟꯕ ꯈ ꯇꯟꯖꯎ ꯉꯥꯛꯇ ꯑꯣꯏꯕ
ꯅꯪꯅ ꯀꯗꯣꯝ ꯁꯥꯇꯒ ꯅꯪ
ꯍꯥꯥ
ꯀꯉꯝꯕ ꯗꯤꯁꯇ꯭ꯔꯤꯛꯇ ꯒꯤꯅꯣꯕ
ꯎꯝ ꯎ ꯑꯩꯕꯨ ꯍꯥꯏꯥꯁꯤꯔꯦꯅꯦ
ꯊꯦꯛ ꯁꯍꯥꯏꯀꯗꯔꯦ
ꯐꯥꯏ ꯍꯥꯏꯕꯤꯔꯣ ꯅꯪ ꯈꯪꯉ ꯀꯥꯟ ꯅꯪ ꯈꯪ ꯀꯥꯟꯗ ꯀꯣꯏꯔꯛꯅꯤꯡꯒꯅꯦꯕ
ꯈꯪꯉꯁꯨ ꯀꯣꯏꯔꯛꯄ ꯐꯪꯉꯣꯏ ꯆꯠꯅꯤꯡꯉꯁꯨ ꯆꯠꯄ ꯐꯪꯉꯣꯏ
ꯐꯪꯉꯣꯏꯗꯕ ꯑꯣꯏꯔꯗꯤ ꯀꯩꯒꯤ
ꯈꯪꯕꯗꯤ ꯌꯥꯏꯗꯅ
ꯎ ꯍꯣꯏ
ꯌꯥꯏ ꯌꯥꯏ ꯍꯥꯏꯕꯤꯔ ꯂꯣꯏꯔꯦ
ꯑꯣ